ꯎꯝ ꯎꯝ ꯇꯥꯕ꯭ꯔꯣ
ꯇꯥꯏꯌꯦ ꯇꯥꯏ
ꯑꯆꯥ ꯑꯠꯆꯥ ꯏꯀꯣꯒꯨꯝꯕ ꯆꯠꯠꯇꯦꯗꯀꯣ
ꯏꯒꯣ ꯆꯠꯇꯦ ꯍꯣꯏ ꯆꯠꯇ꯭ꯔꯦ
ꯍꯟꯗꯛ ꯍꯟꯗꯛꯀꯤ ꯀꯣꯜ ꯁꯦꯟꯇꯔꯁꯦ ꯀꯅꯥ ꯀꯅꯥꯗꯤ ꯊꯦꯡꯅꯔꯒꯦ ꯅꯪꯕꯣ
ꯀꯥꯎꯥꯎꯔꯦꯗ
ꯉꯅꯥꯠꯅꯥ ꯊꯦꯡꯅꯔꯒꯦ
ꯑꯩ ꯎꯝ ꯂꯣꯏꯅ ꯈꯨꯟ ꯈꯨꯟꯒꯤ ꯃꯤ ꯑꯌꯥꯝꯕ ꯇꯧꯋꯦ ꯈꯪꯅꯗꯕ ꯃꯤꯗꯗꯤ ꯀꯔꯤ ꯍꯥꯏꯅꯤ ꯍꯥꯏꯅꯕ ꯍꯥꯏꯅꯤꯡꯉꯥꯏ ꯂꯩꯇꯕꯗꯣ ꯏꯀꯥꯏ ꯏꯀꯥꯏꯕꯁꯨ ꯌꯥꯎꯕꯗꯣ ꯋꯥ ꯉꯥꯡꯕ ꯍꯩꯇꯕꯅꯤꯅ ꯍꯩꯕꯅꯦ
ꯍꯩꯗ ꯍꯩꯗ ꯐꯖꯅ ꯍꯩꯗ ꯖꯥꯡ ꯃꯍꯩꯍꯤꯔꯤꯌꯦ ꯀꯩꯅꯣ ꯅꯪꯗ
ꯍꯇꯦꯗ ꯑ ꯀꯩ ꯍꯥꯏꯥꯏꯅꯤ ꯑ ꯋꯥꯔꯤ ꯐꯖꯅ ꯁꯥꯔꯛꯑꯀꯥꯟꯗ ꯃꯃꯤꯡ ꯈꯪꯗꯕ ꯌꯥꯝ ꯌꯥꯎꯔꯛꯄꯅꯤ
ꯑꯣ ꯑꯗꯨ ꯅꯪꯒꯤ ꯀꯩꯅꯣ ꯑꯣꯅꯔꯁ ꯗꯤ ꯀ꯭ꯔꯤ ꯑꯣꯏꯕ꯭ꯔꯣ ꯁꯤꯛꯁ ꯁꯦꯃꯤꯁꯇꯔ
ꯍꯥꯏꯗꯣꯛꯑꯣꯏ ꯍꯥꯏꯅꯤꯡꯗꯦ ꯏꯀꯥꯏ
ꯅꯪꯁꯨ ꯂꯣꯏꯔꯦꯗ ꯂꯥꯏꯔꯤꯛ ꯇꯝꯕꯕꯨ ꯏꯀꯥꯏ ꯍꯥꯏꯔꯗꯤ ꯂꯣꯏꯔꯦ ꯂꯣꯏꯔꯦ ꯂꯣꯏꯔꯦ ꯀꯣ
ꯇꯝꯗꯕ ꯇꯝ ꯗꯕꯒꯞ ꯆꯞ ꯃꯅꯩꯗ
ꯎꯝ
ꯑꯦꯛꯖꯥꯝ ꯈꯛꯇ ꯊꯥꯕ ꯑꯦꯠꯃꯤꯁꯟ ꯈꯛꯇ ꯇꯧꯕ
ꯍꯣꯏ ꯍꯣꯏ ꯐꯔꯦ ꯐꯔꯦ ꯍꯪ ꯂꯣꯏꯒꯦ
ꯎ ꯑ ꯀꯅꯣꯃ ꯍꯥꯏꯒꯦ ꯇꯅꯤ ꯀꯥꯎ ꯊꯣꯛꯀ ꯆ ꯀꯩꯅ
ꯍꯥꯏꯌꯣ ꯍꯥꯏꯌꯣ ꯇꯥꯔꯒꯦ ꯐꯖꯅ
ꯀꯥꯎꯦ
ꯎꯝ ꯐꯔꯦ ꯁꯨꯃꯥꯏꯅ ꯋꯥꯔꯤ ꯑꯃ ꯁꯥꯔꯁꯦ ꯇꯣꯄꯤꯛ ꯑꯃꯒꯤ
ꯀꯩꯇꯣꯄ
ꯆꯥꯛ ꯌꯦꯟꯁꯥꯡꯗꯤ ꯊꯣꯡꯕ ꯍꯥꯏꯌꯦꯀꯣ
ꯇꯝ ꯍꯩꯗ꯭ꯔꯤꯗ ꯎꯝ ꯍꯣꯏ ꯃꯔꯛ ꯃꯔꯛꯇ
ꯎꯝ ꯑꯗꯨ ꯌꯦꯔꯨꯝꯒꯨꯝꯗꯤ ꯉꯧꯔꯨꯔꯕꯣ
ꯑꯗꯨꯗꯤꯌꯥꯂ ꯑꯦꯗꯥ
ꯎꯝ ꯑꯗꯨꯒꯤ ꯃꯇꯥꯡꯗ ꯈꯔ ꯁꯥꯥꯁꯦ ꯈ꯭ꯋꯥꯏꯗꯒꯤꯩ ꯍꯥꯎꯅ ꯉꯥꯎꯊꯣꯛꯄ ꯅꯪꯒꯤ ꯈ꯭ꯋꯥꯏꯗꯒꯤ ꯑꯍꯥꯎꯕ ꯌꯦꯔꯨꯝ ꯉꯧꯕ ꯃꯑꯣꯡꯗꯣ ꯍꯥꯏꯔꯣ ꯂꯣꯏꯅ ꯑꯩꯁ
ꯇꯜꯂꯦ ꯌꯦꯔꯨꯝ ꯉꯧꯕꯁꯦ ꯌꯥꯝ ꯐꯩꯅꯗꯦ ꯑꯩꯗꯤ ꯌꯥꯝ ꯆꯥꯕ ꯉꯝꯗꯦ ꯐꯨꯠꯄꯨꯗꯤ ꯆꯥꯕ ꯌꯥꯏ ꯑꯗꯨꯗꯤ ꯅꯪ ꯑꯗꯨꯗꯤ ꯅꯪꯣꯟ ꯑ ꯌꯥꯝ ꯄꯥꯝꯕ ꯑꯣꯏꯔꯦ ꯑꯗꯨꯗꯤ ꯅꯪ ꯑꯂꯨ ꯐꯨꯠꯄ ꯍꯥꯏꯕ꯭ꯔꯣ
ꯑꯣꯁ ꯑꯂꯨꯒ ꯌꯦꯔꯨꯝꯒ ꯊꯣꯡꯕ ꯍꯥꯎꯅꯦꯍꯦ
ꯍꯥꯎꯋꯦ ꯍꯣꯏ ꯑꯂꯨꯒ ꯅꯠꯇꯦ ꯌꯦꯔꯨꯝꯒ ꯍꯋꯥꯏꯁꯨ ꯍꯥꯎꯋꯦ ꯀꯩꯅꯣ ꯑꯩꯗꯤ ꯌꯦꯔꯨꯝꯒ ꯍꯋꯥꯏ ꯌꯥꯝ ꯖꯏ
ꯎꯝ
ꯔꯔꯨꯝꯗ ꯍ ꯑꯗꯨ ꯆꯥꯛ ꯊꯣꯡꯕꯗ ꯀꯨꯀꯔꯗ ꯌꯥꯎꯍꯜꯂꯛꯑꯅꯤꯗꯅ
ꯍꯣꯏ ꯍꯣꯏ
ꯑꯗꯨꯒ ꯃꯨꯜꯂꯀꯥꯟꯗ ꯌꯦꯔꯨꯝꯗꯣ ꯂꯧꯊꯣꯛꯑꯅꯤ ꯃꯀꯨꯗꯣꯗ ꯊꯣꯛꯑꯅꯤ ꯑꯗꯨꯒ ꯍꯥꯟꯅ ꯊꯥꯎꯗ ꯍꯥꯟꯅ ꯇꯥꯎꯔꯅꯤ ꯌꯦꯔꯨꯝꯗꯣ
ꯎꯝ
ꯍꯥꯎꯦꯗ ꯌꯦꯔꯨꯝꯒ ꯍꯋꯥꯏꯁꯨꯣ ꯑꯗꯨꯒ ꯃꯤꯃꯤꯁꯤꯡꯖ ꯑꯃꯨꯛ ꯌꯥꯎꯔꯛꯑꯅꯤ
ꯎꯝ
ꯁꯤꯡꯖꯨꯁꯦ ꯌꯥꯝ ꯄꯥꯝꯃꯦꯕ ꯃꯣꯔꯣꯛ ꯑꯁꯥꯕꯁꯦ
ꯍꯣꯏ ꯍꯣꯏ ꯑꯗꯨ ꯅꯪꯒꯤ ꯂꯩꯐꯝꯗꯨꯗ ꯑꯗꯨꯝ ꯄꯥꯝꯝꯕꯅꯤꯅꯦ ꯑꯗꯨꯗꯤ ꯁꯨꯡꯁꯣꯏ ꯁꯣꯏꯗꯕꯤ
ꯑꯩ ꯑ ꯅꯨꯡꯇꯤꯒꯤ ꯆꯥꯕ ꯌꯥꯏ ꯁꯤꯡꯖꯨ ꯑꯣꯀꯦ
ꯎꯝ
ꯍꯧꯨꯛꯇꯤ ꯈꯪꯗ꯭ꯔꯦꯕꯀꯣ ꯑꯣ ꯆꯥꯕꯗꯤ ꯑꯗꯨꯝ ꯅꯨꯡꯊꯤꯒꯤ ꯆꯥꯕ ꯃꯣꯔꯣꯛ ꯌꯥꯎꯗ꯭ꯔꯗꯤ ꯆꯥꯛ ꯆꯥꯗ꯭ꯔꯦ ꯍꯥꯎꯗ꯭ꯔꯦ
ꯑꯗꯨꯗꯤ ꯑꯩꯈꯣꯏ ꯃꯍꯧꯁꯥ ꯑꯩꯈꯣꯏ ꯇ꯭ꯔꯥꯏꯕꯦꯜꯒꯤꯗꯤ ꯀꯝꯄꯜꯁꯔꯤ ꯑꯣꯏꯔꯦꯅꯣ ꯍꯥꯏꯩꯗ
ꯃꯣꯔꯣꯛ ꯃꯦꯠꯄ ꯌꯥꯎꯗ꯭ꯔꯗꯤ ꯆꯥꯅꯤꯡꯗ꯭ꯔꯦ ꯑꯗ ꯦꯝꯗꯅꯦ ꯏꯁꯀꯤꯟꯒꯨꯝꯕꯗꯤ ꯌꯥꯝ ꯄꯥꯝꯃꯦꯕ ꯂꯩꯒꯦ ꯁꯨꯝ ꯈꯟ ꯈꯟꯗꯕ ꯑꯃꯃꯣ
ꯒꯦꯝꯁꯦ ꯀꯦꯝ ꯀꯥꯟꯅꯁꯤꯗ ꯀꯩꯝ ꯀꯥꯟꯅꯕ ꯐꯪꯗꯦ ꯑꯩꯈꯣꯏꯒꯤ ꯑ ꯃꯇꯝꯁꯨ ꯃꯥꯡꯍ ꯜꯂꯦ ꯐꯣꯟꯣꯟꯁꯨ ꯑ ꯕꯦꯇ꯭ꯔꯤꯁꯤꯡꯁꯨ ꯑꯗꯨꯝ ꯑꯗꯨꯃꯥꯏꯅꯗꯤ ꯑꯃꯨ ꯑꯃꯨꯛꯁꯨ ꯈꯜꯂꯦꯕꯀꯣ
ꯍꯣꯏ ꯍꯣꯏ
ꯑꯃꯨꯛ ꯁꯥꯟꯅꯖ꯭ꯔꯗꯤ ꯑꯁ ꯁꯥꯟꯅꯖ꯭ꯔꯗꯤ ꯌꯥꯝ ꯃꯥꯡꯒ ꯇꯥꯏ ꯃꯥꯡꯒꯗꯕ ꯇꯥꯏꯞꯇꯀꯣ ꯄꯩꯁꯥꯗ ꯏ ꯄꯝꯃꯨꯕꯗꯣ
ꯍꯣꯏ ꯍꯣꯏ
ꯇꯧꯋꯦꯕ ꯑꯗꯨꯕꯨ ꯍꯟꯗꯛꯇꯤ ꯁꯥꯟꯅꯗ꯭ꯔꯦ ꯀꯩꯝ ꯈꯟꯈꯤꯦꯗ꯭ꯔꯦ ꯍꯟꯗꯛꯇꯤ ꯌꯨꯝꯗ ꯂꯩꯕꯅꯤꯅ ꯅꯍꯥꯟ ꯏꯇꯣꯝꯗ ꯂꯩꯕ ꯃꯇꯝꯗꯗꯤ ꯒꯦꯝ ꯒꯦꯝꯅꯤ ꯊꯦꯡ ꯊꯦꯡꯅ ꯇꯨꯝꯒꯅꯤ ꯄꯨꯡ ꯑꯅꯤ ꯐꯥꯎ ꯁꯥꯟꯅꯔꯒꯀꯣ
ꯑꯆꯥ ꯑꯆꯥ
ꯑꯌꯨꯛ ꯍꯧꯒꯠꯀꯅꯤ ꯒꯦꯝ ꯁꯥꯟꯅꯕ ꯍꯧꯈ꯭ꯔꯗꯤ ꯑꯗꯨꯃꯥꯏꯅ ꯇꯧꯋꯦꯕ ꯍꯩꯁꯨ ꯍꯩꯇꯕꯗꯣ
ꯎꯝ ꯈꯪꯗꯦ ꯒꯦꯝ ꯑꯩ ꯑꯍꯥꯟꯕ ꯍꯧꯔꯛꯄ ꯃꯇꯝꯗꯨ ꯄꯥꯛꯥꯛꯇꯨꯝꯗꯦ ꯑꯗꯨꯒ ꯄꯨꯡ ꯃꯉꯥ ꯇꯔꯨꯛ ꯐꯥꯎꯁꯤꯅ ꯑꯗꯨꯝ ꯇꯥꯡꯁꯨ ꯌꯥꯎꯋꯦ ꯑꯍꯥꯟꯕ ꯁꯥꯟꯅꯥꯔꯛꯄ ꯃꯇꯝꯗ
ꯎꯝ ꯃꯤꯠꯇꯨꯗꯤ ꯌꯦꯡꯕ ꯌꯥꯝ ꯅꯨꯡꯉꯥꯏꯔꯝꯃꯅꯤ
ꯎꯝ ꯏꯃꯥꯅ ꯍꯌꯦꯡ ꯑꯗꯨꯝ ꯃꯤꯛꯇꯨꯗꯤ ꯃꯤꯠꯇꯨꯗꯤ ꯑꯗꯨꯝ ꯉꯥꯡꯂ ꯂꯩꯔꯅꯤ
ꯎꯝ
ꯎꯝ ꯑꯗꯨ ꯑꯩꯗꯤ ꯀꯩꯅꯣꯗꯤ ꯇꯧꯗꯦ ꯏꯁꯀꯤꯟꯒꯨꯝꯗꯤ ꯂꯩꯗꯦ
ꯎꯝ
ꯏꯁꯀꯤ ꯂꯩꯗꯕꯤ ꯑꯗꯨꯝ ꯁꯅꯥ ꯏꯁꯀꯤꯟ ꯂꯩꯔꯁꯨ ꯄꯩꯁꯥꯗꯣ ꯄꯥꯝꯃꯨꯅꯦ
ꯐꯃꯣꯏꯍ
ꯎꯝ ꯏꯃꯥꯟꯅꯕꯈꯣꯏꯗꯤ ꯌꯥꯝ ꯂꯩꯒꯜꯂꯦ ꯏꯁꯀꯤꯟ
ꯌꯥꯝ ꯎ ꯌꯥꯝ ꯂꯨꯞꯄ ꯂꯩꯕ ꯂꯦꯝꯃꯤ ꯒꯦꯝꯗ ꯂ ꯍꯧ ꯆ ꯌꯥꯝ ꯃꯪꯖꯒꯗꯕ ꯇꯥꯏꯠꯇ ꯀꯣ
ꯎꯝ
ꯗꯦ ꯑꯃꯔꯣꯝꯗ ꯍꯥꯏꯔꯗꯤ ꯍꯥꯏꯕꯤ ꯒꯦꯝꯗꯨꯅ ꯀꯥꯟꯅꯕ ꯂꯩꯇꯦꯗꯅ
ꯍꯣꯏ ꯍꯣꯏ ꯑꯗꯨ ꯐꯖꯅ ꯁꯅꯥꯔꯗꯤ ꯌꯥꯏ ꯀꯥꯏꯗ
ꯎꯝ ꯍꯧꯖꯤꯛꯀꯤ ꯑꯩꯈꯣꯏ ꯃꯣꯏ ꯁꯥꯟꯅꯕꯁꯤꯗꯤ ꯐꯖꯅ ꯅꯠꯇꯦꯗꯅ ꯃꯤꯅ ꯈꯪꯁꯨ ꯈꯪꯉꯣꯏꯗꯅ ꯃꯣꯏ ꯏꯁꯇ꯭ꯔꯤꯝꯁꯨ ꯇꯧꯕ ꯅꯠꯇꯦ ꯁꯨꯝ ꯃꯣꯏ ꯃꯊꯟꯗ ꯁꯥꯟꯅꯕꯗꯣ
ꯎ ꯑꯗꯨ ꯏꯁꯇ꯭ꯔꯤꯝ ꯇꯧꯔꯒ ꯐꯖꯅ ꯅꯥꯒꯦ ꯑꯗꯨꯕꯨ ꯍꯩꯕ ꯇꯥꯕꯅꯦꯕ ꯑꯗꯨꯗꯤ ꯑꯃꯨꯛꯀ ꯐꯖꯅ ꯍꯩꯕ ꯇꯥꯕꯅꯦꯕ
ꯍ
ꯑꯗꯨꯣ ꯑꯩ ꯑꯍꯥꯟꯕꯁꯤꯅꯥꯎꯔꯛꯄꯗ ꯀꯩꯅꯣꯗꯤ ꯇꯧꯗ꯭ꯔꯦ ꯑꯗꯨꯝ ꯂꯥꯏꯚ ꯏꯁꯇ꯭ꯔꯤꯝ ꯇꯧꯕ ꯌꯥꯏ ꯌꯥꯏꯅꯀꯣ ꯀꯩꯅꯣꯗ ꯐꯣꯟꯣꯟꯗ ꯑꯗꯨ ꯂꯤꯁꯤꯡ ꯑꯅꯤ ꯑꯍꯨꯝ ꯃꯦꯠ ꯌꯧꯔꯛꯗ ꯑꯗꯨꯃꯥꯏꯅ ꯇꯧꯋꯦ ꯑꯗꯨ ꯇꯧꯕꯗꯨ ꯃꯤ ꯆꯅꯤ ꯆꯍꯨꯝꯃꯨꯛꯇꯤ ꯍꯦꯡꯉꯦ
ꯑꯣ
ꯑꯗꯨ ꯗꯥꯏꯃꯣꯟ ꯔꯤꯆꯥꯔꯖ ꯇꯧꯗ꯭ꯔꯦ ꯃꯣꯏꯅ ꯑꯗꯨꯝ ꯊꯥꯔꯛꯈ꯭ꯔꯦ
ꯌꯥꯝ ꯅꯩꯔꯝꯕ ꯆꯥꯠꯅꯤꯅꯦ ꯑꯗꯨꯗꯤ
ꯍꯣꯏ ꯑꯩ ꯀꯩꯅꯣꯗꯁꯨ ꯏꯟꯚꯥꯏꯇꯦꯁꯟ ꯂꯥꯛꯈ꯭ꯔꯕꯅꯦ ꯑꯦꯁꯤꯌꯥꯒꯤ ꯅꯇꯥꯂꯤꯌꯥꯒꯤꯀꯣ ꯑꯩ ꯑꯩꯠ ꯊꯥꯎꯖꯟ ꯃꯦꯠꯁ ꯁꯤꯖꯟ ꯑꯅꯤ ꯒ꯭ꯂꯣꯕꯜꯗ ꯌꯥꯎꯅ
ꯎꯝ ꯑꯗꯣ ꯅꯪ ꯑꯗꯨ ꯁꯥꯟꯅꯕꯗ ꯅꯪ ꯅꯪꯒꯤ ꯀꯩ ꯀꯥꯟꯅꯕ ꯐꯪꯒꯦ ꯑꯗꯨ ꯃꯇꯝꯗ
ꯐꯔꯤ ꯀꯥꯅꯕ ꯐꯪꯅꯤ ꯀ꯭ꯔꯤꯁꯨ ꯂꯩꯔꯝꯅꯤꯅ ꯀꯥꯅꯕ
ꯎꯝ
ꯑꯩꯒꯤ ꯀꯥꯟꯅꯕ ꯍꯥꯏꯕꯕꯨ ꯂꯥꯁꯇ ꯑꯩꯒꯤ ꯑꯗꯨ ꯑꯩ ꯔꯤꯆꯥꯔꯖꯁꯤ ꯇꯧꯗ꯭ꯔꯦ ꯐ꯭ꯔꯤꯁꯨ ꯇꯧꯗꯦ ꯑꯗꯨ ꯑ ꯀꯩꯅꯣ ꯇꯧꯔꯦꯕ ꯍꯧꯖꯤꯛꯀꯤ ꯑꯩꯒꯤ ꯑꯦꯀꯥꯎꯟ ꯌꯣꯟꯊꯣꯛꯄ ꯃꯇꯝꯗ ꯂꯤꯁꯤꯡ ꯃꯔꯤꯒ ꯃꯉꯥꯔꯗꯤ ꯐꯪꯉꯦ
ꯀꯩꯅꯣ ꯑꯣꯏꯗꯕꯩ ꯏꯁꯀꯤꯟ ꯌꯥꯎꯗꯕꯩ
ꯍꯣꯏ ꯏꯁꯀꯤꯟ ꯏꯁꯀꯤꯟꯁꯨ ꯀꯌꯥ ꯐꯖꯕ ꯌꯥꯎꯗꯦꯗ
ꯑꯗꯨ ꯑꯗꯨ ꯌꯥꯔꯣꯏꯗꯤ ꯅꯪꯒꯤ ꯃꯦꯁ ꯑꯗꯨꯒ ꯍꯥꯏꯔꯗꯤ ꯑꯁ ꯃꯌꯥꯝꯒꯤ ꯌꯣꯟꯕꯗꯤ ꯌꯥꯕꯅꯦꯍꯦ
ꯍꯣꯏ ꯍꯣꯏ ꯍꯣꯏ ꯑꯗꯨ ꯍꯧꯖꯤꯛ ꯑꯩꯅ ꯃꯔꯛꯇ ꯑꯩꯒꯤ ꯑꯦꯀꯥꯎꯟꯗꯨ ꯀꯩꯅꯣꯁꯤ ꯀꯩꯅꯣꯗ ꯂꯥꯛꯇ꯭ꯔꯤꯉꯩꯗ ꯑꯩꯅ ꯆꯦꯛ ꯇꯧꯕꯅꯦ ꯆꯦꯛ ꯇꯧꯔꯒ ꯀꯌꯥꯁ ꯅꯥꯗ꯭ꯔꯕ ꯃꯥꯜꯂꯦ ꯑꯩꯒꯤ ꯑꯦꯀꯥꯎꯟ ꯂꯩꯕꯅꯄꯥꯥꯗꯨꯁꯨ ꯑꯩꯒꯤ ꯒ꯭ꯂꯣꯕꯦꯜ ꯂꯩꯕꯗꯨ ꯂꯣꯏꯅ ꯍꯟꯊꯈ꯭ꯔꯦ
ꯑꯩꯒꯤꯗꯤ ꯑꯩꯗꯤ ꯅꯅꯥ ꯅ ꯈ꯭ꯋꯥꯏꯗꯒꯤꯩ ꯍꯦꯟꯅ ꯁꯅꯩꯑꯌꯦꯕꯀꯣ ꯑꯗꯨꯁꯨ ꯋꯥꯟ ꯊꯥꯎꯖꯟ ꯎꯝ ꯈꯇ ꯑꯣꯏꯔꯝꯅꯤ ꯋꯥꯟ ꯊꯥꯎꯖꯟ ꯁꯝꯊꯤꯡ ꯑꯣꯏꯔꯝꯒꯅꯤ
ꯑꯣ
ꯌꯥꯝ ꯁꯥꯟꯅꯗꯦ ꯑꯩꯗꯤ ꯄꯨꯂꯞ ꯃꯦꯁ ꯄꯨ ꯄꯨꯂꯞꯇ ꯐꯥꯏꯚ ꯊꯥꯎꯖꯟ ꯀꯌꯥꯅꯣ
ꯑꯣ
ꯌꯥꯝ ꯁꯥꯟꯅꯗꯦꯕ
ꯑꯠꯆꯥ ꯑꯠꯆꯥ ꯌꯥꯝ ꯀꯩꯅꯣ ꯌꯥꯝ ꯅꯩꯕ ꯁꯥꯏ ꯍꯥꯏꯅꯨꯀꯣ ꯑꯗꯨꯕꯨ ꯑꯩꯗꯤ ꯃꯦꯁꯀ ꯃꯥꯛꯁꯃꯦꯟ ꯑꯗꯨꯒꯨꯝꯕꯗꯤ ꯊꯤꯗ꯭ꯔꯦ ꯑꯃꯨꯛꯀ ꯒꯦꯝꯗ
ꯍꯝ
ꯑꯗꯤ ꯁꯥꯁꯤꯁꯤꯅꯥꯅꯤ ꯅꯅꯀꯣ ꯍꯥꯏꯥꯏ ꯄꯔꯁ ꯑꯗꯨꯅꯤ ꯅꯦꯅꯦ
ꯑꯗꯨ ꯍꯥꯏꯁꯨ ꯅꯪ ꯍ ꯄꯔ ꯁꯥꯟꯅꯕꯗ ꯅꯪꯒꯤ ꯁꯞꯄꯣꯔꯠ ꯄꯤꯅꯕ ꯇꯦꯡꯗꯣ ꯎꯝ ꯐꯖꯔꯛꯇ꯭ꯔꯗꯤ ꯑꯗꯨꯁꯨ ꯅꯨꯡꯉꯥꯏꯔꯣꯏ ꯑꯦꯅꯤꯃꯤꯒꯤ ꯇꯦꯡꯅ ꯌꯦꯜꯂꯛꯑꯗꯤ
ꯍꯣꯏ ꯍꯣꯏ ꯍꯣꯏ ꯆꯃꯦꯗꯨꯁꯨ ꯆꯗ ꯑꯗꯣ ꯑꯌꯥꯝꯕ ꯑꯩ ꯀꯩꯅꯣ ꯒꯦꯝꯁ ꯅꯥꯝꯗ ꯑꯌꯥꯝꯕ ꯑꯩꯅ ꯀꯦꯔꯤ ꯑꯌꯥꯝꯕ ꯇꯧꯋꯦ ꯑꯩꯗꯤ ꯑꯗꯨꯒ ꯁꯣꯂꯣ ꯄꯨꯁ ꯉꯛꯇ ꯇꯧꯕꯀꯣ
ꯎꯝ
ꯑꯗꯨ ꯀꯌꯥꯔꯥ ꯌꯥꯎꯋꯦ ꯊ꯭ꯔꯤ ꯍꯟꯗ꯭ꯔꯦꯠ ꯅꯥꯟꯇꯤ ꯏꯟꯇꯤ ꯅꯥꯏꯟ ꯆꯪ ꯕ ꯌꯥꯎ ꯑꯦ
ꯎꯝ ꯃꯤ ꯀꯃꯥꯏꯅ ꯁꯥꯟꯅꯔꯤꯅꯣ ꯈꯪꯗꯦ ꯅꯥꯏꯟ ꯍꯟꯗ꯭ꯔꯦꯗ ꯍꯦꯜꯂꯝꯃꯦ ꯍꯥꯏꯕ ꯍꯥꯏꯅ ꯐꯣꯂꯣ ꯇꯣꯕ ꯃꯤꯗꯣ
ꯍꯣꯏꯅꯦ
ꯁꯤꯈꯨꯌꯥꯝꯝꯗꯣ
ꯑꯗꯨ ꯑ ꯑꯃꯨꯔꯛ ꯉꯝꯕ ꯍꯧꯔꯗꯤ ꯃꯔꯛ ꯑꯝꯃ ꯌꯧꯔꯗꯦ ꯂꯥꯏ ꯂꯥꯏ ꯌꯧꯕ ꯃꯊꯪꯒꯤ ꯁꯤꯖꯟꯗ ꯆꯅꯤ ꯌꯥꯎꯔꯗꯤ ꯑꯗꯨꯃꯥꯏꯅ ꯂꯥꯏꯅ ꯌꯥꯎꯕꯗ ꯌꯥꯎꯕ ꯕꯨꯗꯤ
ꯑꯁ ꯑꯩꯗꯤ ꯉꯝꯗ꯭ꯔꯦꯍꯦ ꯍꯟꯗꯛ ꯁꯤꯖꯟ ꯑꯅꯧꯕ ꯂꯥꯛꯄꯁꯤꯗ ꯄꯣꯕ ꯄꯣꯕꯁꯤꯗꯤ ꯀꯔꯤ ꯇꯤꯝꯅꯣ ꯈꯪꯗꯦ ꯁꯥꯟꯅꯕ ꯍꯩꯇꯕ ꯉꯥꯛꯇ ꯃꯤ ꯊꯦꯡꯅꯩ ꯍꯟꯗꯛꯇꯤ ꯏꯄꯤꯛꯇ ꯂꯩꯕꯏꯀꯣ
ꯎ
ꯈꯅꯕ ꯑꯃ ꯑꯃ ꯍꯩꯔꯗꯤ ꯑꯇꯣꯞꯄ ꯍꯩꯔꯔꯣꯏ ꯍꯥꯏ ꯐꯥꯏꯚ ꯃꯦꯟ ꯅꯠꯇ꯭ꯔꯗꯤ ꯁꯥꯟꯅꯕ ꯌꯥꯗ꯭ꯔꯦꯕ
ꯍꯣꯏ ꯍꯣꯏ ꯑꯗꯨ ꯑꯃꯨꯛꯀ ꯐꯤꯐꯇꯤ ꯁꯤꯛꯁꯇꯤ ꯌꯧꯔꯗꯩ ꯑꯃꯨꯛꯀ ꯃꯦꯠꯁꯨ ꯈꯔ ꯅꯨꯡꯉꯥꯏꯔꯏꯅꯀꯣ ꯑꯍꯩ ꯑꯍꯩꯕ ꯑꯗꯨꯝ ꯊꯦꯡꯅꯔꯛꯅꯤꯅ ꯎꯝ ꯈꯪꯗ꯭ꯔꯦ ꯑꯩ ꯁꯅꯥꯕ ꯃꯇꯝꯗꯨꯗ ꯀꯩꯅꯣ ꯒ꯭ꯂꯣꯕꯜ ꯌꯎꯕꯅꯤꯅ ꯍꯧꯖꯤꯛꯀꯤ ꯐꯦꯅꯤ ꯇꯣꯞ ꯋꯥꯟꯒꯨꯝꯕ ꯀꯩꯅꯣ ꯇꯣꯞ ꯋꯥꯟꯒꯨꯝꯕ ꯊꯦꯡꯅꯏ ꯑꯗꯨꯝ ꯑꯦꯁꯥꯁꯤꯡꯒꯦ
ꯎꯝ
ꯑꯁ ꯍꯥꯏꯌꯦꯕ ꯃꯣꯏ ꯑꯗꯨꯝ ꯃꯣꯏ ꯀꯩꯅꯣ ꯇꯧꯕ ꯁꯅꯥꯅꯕ ꯃꯑꯣꯡꯗꯨꯗꯤ
ꯎ
ꯍꯥꯟꯅꯗꯤ ꯑꯦꯝ ꯑꯦꯜꯁꯦ ꯕꯦꯟ ꯇꯧꯗꯝꯕꯅꯦꯕ
ꯎꯝ
ꯑꯗꯨ ꯃꯇꯝꯗ ꯍꯧꯔꯛꯈ꯭ꯔꯕꯅꯦ ꯑꯩꯈꯣꯏꯅ ꯍꯧꯔꯛꯄꯁꯦ ꯑꯗꯨ ꯑꯗꯨ ꯃꯇꯝꯗꯤ ꯁꯔꯚꯔ ꯂꯣꯏꯅ ꯊꯦꯡꯅꯝꯅꯦꯕꯀꯣ
ꯎꯝ
ꯅꯥꯝ ꯁꯣ ꯍꯦꯟꯅ ꯅꯨꯡꯉꯥꯏ
ꯌꯥꯝ ꯄꯪꯕ ꯃꯤꯁꯨ ꯌꯥꯎꯋꯦꯀꯣ
ꯑ
ꯌꯥꯝ ꯍꯩꯇꯕꯁꯨ ꯌꯥꯎꯔꯛꯑꯦꯕ
ꯎꯝ ꯌꯥꯝꯡ ꯍꯩꯗꯕ ꯍꯥꯏꯔꯒ ꯑꯩ ꯑꯁ ꯏꯊꯟꯗ ꯋꯥ ꯉꯥꯡꯉꯀꯣ ꯁꯥꯎ
ꯒꯦꯝ ꯁꯥꯟꯅꯕꯁꯦ ꯃꯨꯠ ꯑꯣꯐ ꯌꯥꯝ ꯇꯥꯎꯕꯅꯦ
ꯍꯣꯏ ꯑꯁ ꯁꯥꯎꯅꯤꯡ ꯅꯤꯡꯕꯁꯦ ꯏꯃꯥꯅ ꯉꯥꯡꯕ ꯃꯔꯛꯇꯗꯤ ꯁꯥꯎꯅꯤꯡꯕꯁꯦ ꯏꯃꯥꯅ ꯑꯃꯨꯛꯒ ꯉꯥꯡꯂꯛꯀꯅꯦꯕ ꯁꯥꯎꯔꯤꯉꯩꯗ ꯑꯩꯁ ꯁꯥꯎꯅꯤꯡꯁꯦꯅꯦ ꯁꯥꯎꯅꯤꯡꯁꯦ ꯑꯗꯨꯅꯦ ꯀꯅꯗꯕꯗꯣ
ꯃꯥꯅꯦ ꯍꯣꯏ
ꯃꯔꯝ ꯂꯩꯇꯕꯤꯗ ꯄꯨꯡꯁꯥꯎ ꯁꯥꯎꯍꯜꯂꯦ
ꯍꯣꯏ
ꯎꯝ ꯅꯪ ꯑꯩꯕꯨ ꯀꯩꯅꯣ ꯇꯧꯔꯛꯄꯗꯣ ꯇꯦꯛꯁ ꯇꯧꯔꯛꯄꯗꯣ ꯅꯪꯅ ꯑꯃ ꯍꯥꯏꯕꯗꯨ ꯀꯔꯝꯍꯥꯏꯅ ꯅꯪꯗꯤ ꯈꯪꯕ
ꯑꯩꯅ ꯍꯪꯕꯗꯨꯔꯥ
ꯍꯣꯏ ꯍꯣꯏ ꯅꯪꯅ ꯍꯪꯕꯗꯣ
ꯑꯈꯣꯏꯕꯥꯗ ꯍꯪ ꯏꯅꯦ
ꯍꯣꯏ ꯑꯩꯈꯣꯏ ꯍꯣꯏ ꯑꯗꯨꯝ ꯅꯪꯅ ꯍꯥꯏꯕꯗꯨ ꯑꯩꯁꯨ ꯑꯗꯨꯝ ꯀꯩꯅꯣ ꯌꯥꯝ ꯈꯪꯕꯗꯤ ꯑꯣꯏꯗꯦꯀꯣ ꯑꯗꯨꯒ ꯆꯦꯟꯗꯤ ꯆꯦꯟꯕ ꯃꯥꯜꯂꯦ ꯃꯆꯤꯟ ꯃꯅꯥꯎꯒꯨꯝꯕꯀꯣ ꯑꯗꯨꯃꯥꯏꯅ ꯑꯗꯨꯒ ꯎꯝ ꯎꯝ ꯑꯗꯨꯒ ꯅꯣꯏꯒ ꯅꯣꯏꯅ ꯉꯥꯡꯕꯗꯣ ꯑꯩꯈꯣꯏꯁꯨ ꯃꯅꯥꯒꯦꯗꯧꯋꯦꯕ